ꯍꯂꯣ ꯍꯜꯂꯣ
ꯊꯝꯁꯤ ꯃꯥꯂꯗꯪ ꯁꯤꯗꯤꯌꯦ
ꯍꯜꯂꯣ
ꯇꯥꯕ꯭ꯔꯣ
ꯑ ꯉꯁꯤꯗꯣ ꯑꯩꯈꯣꯏ ꯌꯨꯝꯗ ꯃꯤ ꯂꯥꯛꯄ ꯑꯥꯎ ꯍꯜꯂꯣ
ꯇꯥꯔ ꯇ ꯌꯇꯥꯦ
ꯎꯝ
ꯍꯜꯂꯣ
ꯎꯝ ꯇꯥꯏ ꯍ
ꯑꯣ
ꯇꯥꯕ꯭ꯔꯥ ꯑꯩꯅ ꯉꯥꯡꯕ ꯐꯖꯅ
ꯇꯥꯏꯌꯦ ꯇꯥꯏꯌꯦ ꯇꯥꯇ꯭ꯔꯥ
ꯎꯝ ꯇꯥꯏ ꯍ
ꯊꯥꯟ ꯀ꯭ꯔꯕꯣ
ꯍꯥꯥ
ꯑꯟꯘ꯭ꯔꯕ
ꯎꯝ ꯍꯟꯔꯤ
ꯂꯩꯦ ꯇꯤꯞꯁ ꯂꯔ
ꯎꯝ
ꯀꯔꯤ ꯅꯪ ꯆꯥꯔꯕ
ꯑꯈꯣꯏꯇꯣ ꯎꯝ ꯁꯣꯏꯕꯨꯝ ꯁꯣꯏꯕꯨꯝ
ꯁꯣꯏꯕꯨꯝ ꯊꯣꯡꯉ ꯆꯥꯔꯤꯔ ꯀꯔꯤ ꯏꯔꯣꯟꯔꯤꯔꯥ
ꯁꯣꯏꯕꯨꯝ ꯑꯍꯤꯡꯕꯗꯨ ꯑꯗꯨꯗꯣ ꯃꯦꯠꯂꯒ ꯀꯥꯡꯍꯧ ꯑꯃ ꯇꯧꯔꯒ ꯅꯣꯏꯗꯤ ꯆꯥꯈ꯭ꯔꯦ
ꯆꯥꯈ꯭ꯔꯦ ꯀꯨꯏꯔꯦ ꯉꯁꯤꯗꯤ ꯇꯨꯏꯁꯟꯁꯨ ꯆꯠꯇ꯭ꯔꯦ ꯑꯌꯨꯛꯇꯣ ꯕꯣꯜ ꯌꯦꯡꯉꯤꯀꯥꯟꯗꯅꯤꯗꯥ
ꯑꯁ ꯑꯗꯨꯅꯦ ꯉꯔꯥꯡ ꯅꯨꯡꯗꯥꯡ ꯕꯣꯜ ꯌꯦꯡꯕꯗꯣ ꯑꯁ ꯀꯞꯄꯁꯤꯗꯤ
ꯕ꯭ꯔꯥꯖꯤꯜ ꯁꯞꯄꯣꯔꯠ ꯇꯧꯕꯅꯦꯕ ꯑꯗꯨꯑꯣꯏꯁꯨ ꯖꯄꯥꯟꯈꯣꯏꯗꯨ ꯌꯥꯝ ꯅꯨꯡꯁꯤꯌꯦ
ꯎ ꯉꯔꯥꯡ ꯌꯥꯝ ꯊꯦꯡꯅ ꯇꯨꯝꯕ꯭ꯔꯥ
ꯎꯝꯝ ꯍꯦꯛ ꯖꯄꯥꯟꯈꯣꯏ ꯂꯣꯏꯔꯒ ꯑꯗꯨꯝ ꯑꯦ ꯍꯣꯏ ꯉꯔꯥꯡ ꯐꯥ꯭ꯔꯁ ꯃꯦꯠꯆꯇꯣ ꯂꯣꯏꯔꯒ ꯑꯗꯨꯝ ꯇꯨꯝꯈ꯭ꯔꯦ
ꯎꯝ ꯀꯣꯜꯗꯣ ꯄꯥꯏꯗꯕꯗꯨꯗ ꯀꯩꯀꯩ ꯀꯩꯗꯧꯒ꯭ꯔꯥꯖꯥꯠꯅꯣꯅ
ꯑꯧ ꯁꯤꯗ ꯎꯝ ꯑꯩꯈꯣꯏ ꯌꯨꯝ ꯃꯊꯛꯇ
ꯑꯩꯈꯣꯏꯒꯤ ꯀꯤ ꯌꯨꯝ ꯍꯦꯛ ꯃꯅꯥꯛ ꯃꯊꯛ ꯅꯛꯅ ꯌꯝꯅ ꯑꯗꯨꯗ ꯑꯣꯈꯠꯄ ꯑꯗꯨꯒꯤ ꯃꯤꯗꯣ ꯂꯧꯕ ꯂꯥꯛꯄ ꯑꯗꯨꯝ
ꯎ
ꯉꯁꯤ ꯈꯛꯇ ꯊꯥꯔꯤꯔꯥ
ꯎꯝ ꯍꯧꯖꯤꯛ ꯃꯄꯥꯟꯗ ꯂꯩꯌꯦ
ꯀꯥ ꯃꯅꯨꯡꯗ ꯂꯩꯇ꯭ꯔꯣ ꯀꯔꯤꯒꯤꯅꯣ
ꯍꯣꯏ ꯑꯩꯈꯣꯏ ꯌꯨꯝꯗ ꯃꯤ ꯌꯥꯝ ꯂꯩꯕ
ꯑꯣ ꯃꯅꯨꯡꯗꯥ
ꯎꯝ ꯍꯣꯏ ꯌꯥꯝ ꯂꯥꯡꯕ ꯑꯗꯨꯒꯤ ꯎ ꯅꯣꯏ ꯆꯥꯛ ꯆꯥꯈ꯭ꯔꯦ
ꯆꯥꯛ ꯆꯥꯈ꯭ꯔꯦꯗ ꯅꯣꯏꯁꯤꯂ ꯇꯁꯟ ꯆꯗꯕꯅꯤ ꯉꯁꯥꯏ ꯑ ꯅꯨꯡꯊꯤꯜꯗ ꯇꯧꯁꯦꯅ ꯍꯥꯏꯈꯤꯕ
ꯑꯣ ꯑꯗꯨꯝ ꯌꯥꯕ꯭ꯔꯥ
ꯎꯝ ꯌꯥꯏ ꯑꯁꯤꯟꯕꯒꯨꯝꯕ ꯂꯩꯔ ꯑꯗꯨꯝ ꯍꯥꯏꯅꯕ ꯌꯥꯏ
ꯏꯊꯟꯗ ꯆꯠꯄꯅ ꯅꯨꯡꯉꯥꯏꯌꯦꯅꯥ
ꯎꯝ ꯑꯌꯨꯛꯇꯨ ꯑꯩꯅ ꯊꯕꯛ ꯂꯩꯇ꯭ꯔꯗꯤ ꯁꯨꯝ ꯑꯩ ꯌꯥꯍꯧꯁꯨ ꯉꯟꯕꯩ ꯁꯨꯝ ꯆꯠꯄꯅꯤꯗꯥ
ꯑ ꯎꯝ
ꯊꯦꯡ ꯊꯦꯡꯅ ꯌꯦꯡꯕꯗꯗꯤ ꯅꯨꯡꯊꯤꯟꯗ ꯑꯗꯨꯝ ꯇꯧꯋꯦꯕꯀꯣ
ꯍ
ꯕꯣꯜꯒꯨꯝꯕ ꯌꯦꯡ ꯂꯩꯇꯥꯥꯔꯒꯗꯤ ꯅꯨꯡꯊꯤꯟꯗ ꯑꯗꯨꯝ ꯇꯧꯋꯦꯕ ꯅꯨꯡꯗꯥꯡ ꯊꯦꯡꯅ ꯌꯦꯡꯉꯗꯤ ꯍꯧꯒꯠꯄ ꯉꯝꯗꯦꯅꯥ
ꯑꯁ ꯍꯧꯖꯤꯛꯇꯤ ꯅꯨꯡꯉꯥꯏꯈ꯭ꯔꯅꯤ ꯕꯣꯜꯗꯨ ꯍꯥꯏꯕ ꯃꯉꯛꯇ ꯑꯣꯏꯈ꯭ꯔꯦ ꯉꯁꯤ ꯑꯌꯨꯛꯀꯤꯁꯨ ꯌꯦꯡꯉꯦꯕ ꯑꯩꯈꯣꯏꯗꯣ
ꯎꯝ ꯅꯨꯡꯉꯥꯏꯖꯅꯤ ꯑꯔꯖꯦꯟꯇꯤꯅꯥꯒꯤꯗꯗꯤ ꯌꯦꯡꯒꯗꯕꯅꯤ
ꯎꯝ ꯍꯣꯏ ꯑꯁ ꯑꯗꯨꯕꯨ ꯉꯔꯥꯡꯗꯤ ꯌꯥꯝ ꯅꯨꯡꯉꯥꯏꯌꯦ
ꯑꯝ
ꯅꯪ ꯇꯁꯟ ꯄꯨ ꯆꯗ ꯆꯧꯒꯅ ꯊꯗ
ꯍꯥꯥ
ꯅꯨꯡꯒꯤꯟ ꯇꯨꯋꯏꯁꯟ ꯄꯨꯡ ꯀꯌꯥꯗꯩ ꯇꯧꯒꯦ
ꯄꯨꯡ ꯃꯔꯤꯗ ꯇꯧꯕꯁꯨ ꯌꯥꯎꯋꯦ ꯑꯍꯨꯝ ꯃꯈꯥꯏꯗ ꯇꯧꯕꯁꯨ ꯌꯥꯎꯋꯦ ꯑ
ꯑꯁꯁꯤꯡꯁꯤꯗꯣ ꯑꯃꯨꯛꯀ ꯂꯧꯅꯤꯡꯗꯕ
ꯀꯔꯤꯒꯦ
ꯑꯁꯇꯨꯝ ꯇꯂꯦ
ꯋꯥꯕꯩꯔꯥ
ꯍꯧꯖꯤꯛꯀꯥꯟꯗꯤ ꯑꯗꯨꯝ ꯂꯧꯅꯤꯡꯕ ꯃꯇꯝꯗ ꯑꯗꯨꯝ ꯂꯧꯋꯦ ꯂꯧꯅꯤꯡꯗ꯭ꯔꯗꯤ ꯂꯧꯗꯦ ꯃꯣꯏ ꯁ꯭ꯀꯨꯜ ꯀꯥꯕ ꯍꯧꯗ꯭ꯔꯤꯕꯅꯤꯅ
ꯎꯝ
ꯁ꯭ꯀꯨꯜ ꯀꯥꯕ ꯍꯧꯔꯗꯤ ꯑꯃꯨꯛ ꯑꯌꯨꯛ ꯂꯧꯈ꯭ꯔꯅꯤ ꯇꯨꯏꯁꯟ ꯂꯥꯛꯄ ꯃꯃꯥꯁꯤꯡꯅꯒꯣ ꯑꯁ ꯍꯧꯗꯣꯛꯄꯁꯦ ꯍꯧꯗꯣꯛꯄꯁꯦ ꯑꯦꯛꯖꯥꯝ ꯃꯇꯝꯗ
ꯏꯪꯂꯥ
ꯍꯣꯏ
ꯑꯩ ꯑꯌꯨꯛꯇꯤ ꯂꯧꯅꯤꯡꯗꯦꯕ ꯑꯌꯨꯛ ꯂꯧꯔꯣꯏ ꯂꯧꯔꯣꯏ ꯑꯗꯨꯝ ꯍꯥꯏꯕꯅꯦꯕ ꯌꯥꯗꯕ ꯃꯣꯏꯦ
ꯎꯝ ꯊꯥꯛꯍꯟꯅꯤꯡꯕꯩ ꯇꯧꯔꯤꯔꯝꯒꯅꯤ
ꯃꯥꯅꯦ ꯍꯣꯏ ꯃꯆꯥꯅꯨꯄꯥꯗꯨ ꯃꯤꯉꯣꯟꯗ ꯁꯨ ꯀꯤ ꯀꯤꯗꯕ
ꯅꯪ ꯈꯔ ꯁꯥꯊꯤꯕꯩꯔ
ꯎꯝ ꯑꯁ ꯑꯩꯗꯤꯀꯣ ꯊꯥꯔꯒ ꯂ
ꯈꯔ ꯁꯥꯊꯤꯕ ꯃꯤꯁ ꯑꯣꯏꯔꯦꯕ ꯅꯪꯗꯤ
ꯎꯝ ꯑꯗꯨ ꯑꯉꯥꯡꯗꯤ ꯅꯪꯁꯨ ꯇꯥꯛꯄ ꯉꯝꯂꯣꯏ
ꯌꯥꯝ ꯆꯍꯤ ꯀꯌꯥꯃꯨꯛ ꯐꯨꯔꯁꯨ ꯃꯉꯣꯟꯗꯅꯥꯕ ꯁꯨꯡꯛꯂꯩ ꯂꯩꯇꯦ
ꯎꯝ ꯃꯥꯟꯅꯕ ꯑꯃꯁꯨ ꯌꯥꯝ ꯂꯝ ꯍꯦꯟ ꯃꯉꯥ ꯑꯃ ꯇꯨꯏꯁꯟ ꯇꯧꯔꯝꯃꯦꯕꯀꯣ
ꯎꯝ
ꯑꯗꯨ ꯑꯃꯅ ꯑꯉꯥꯡꯗꯣ ꯐꯨꯕ ꯀꯥꯟꯗ ꯑꯉꯥꯡꯗꯨꯣꯅ ꯑꯃꯨꯛꯗꯪ ꯐꯨꯍꯛꯏꯦ ꯑꯗꯩ ꯐꯅꯒꯤ ꯇꯨꯏꯁꯟ ꯃꯐꯝꯗ ꯑꯗꯩ ꯇꯣꯛꯈ꯭ꯔꯦꯕ ꯉꯥꯡꯅ ꯇꯧꯕ
ꯇꯧꯕꯗꯣ
ꯎꯝ
ꯑꯉꯥꯡꯈꯣꯏꯁꯨ ꯇꯥꯛꯄ ꯌꯥꯕ ꯇꯥꯛꯄ ꯅꯨꯡꯉꯥꯏꯕ ꯌꯥꯝ ꯂꯩꯌꯦ
ꯎꯝ
ꯑꯉꯥꯡ ꯑꯅꯤꯗꯤꯀꯣ ꯃꯣꯏꯗꯤ ꯎꯝ ꯔꯥꯝꯁꯀꯨꯝꯕ ꯑꯗꯨꯝ
ꯑꯣꯖꯥꯅ ꯇꯥꯛꯄꯈꯣꯏꯗꯨ ꯑꯦꯛꯖꯥꯝꯗ ꯄꯥꯟꯗ꯭ꯔꯁꯨ ꯃꯣꯏꯗꯤ ꯑꯗꯨꯝ ꯁ꯭ꯀꯨꯜꯗ ꯁ꯭ꯀꯨꯜꯗꯒꯤ ꯑꯗꯨꯝ ꯈꯪꯂꯛꯑꯦ ꯃꯣꯏꯗꯤ꯫
ꯎꯝ꯫
ꯏꯁ ꯑꯦꯛꯖꯥꯝ ꯃꯇꯝꯗꯗꯤꯀꯣ ꯀꯞꯄꯅꯤꯍ ꯑꯩꯐꯥꯎꯁꯨ꯫ ꯑꯗꯨꯅꯨ ꯑꯃꯐꯥꯎ ꯐꯥꯗ꯭ꯔꯗꯤ ꯑꯅꯨ ꯑꯉꯥꯡ ꯑꯃꯗꯨ ꯑꯃꯐꯥꯎ ꯐꯥꯗꯕ ꯀꯥꯟꯗꯁꯨ ꯂꯩꯒꯅꯤ꯫
ꯎꯝ꯫
ꯅꯨꯡꯊꯤꯜ ꯉꯥꯏꯍꯥꯛ ꯇꯨꯝꯗ꯭ꯔꯕꯣ ꯅꯪꯕꯣ꯫
ꯍꯥꯥ꯫ ꯅꯨꯡꯊꯤꯟ ꯍꯣꯏ ꯇꯃꯦ꯫ ꯉꯁꯤꯗꯤ ꯇꯨꯝꯗꯦ꯫
ꯃꯨꯛ ꯇꯧꯔꯀꯦ꯫
ꯍꯥꯥ꯫
ꯅꯨꯡꯗꯥꯡꯁꯨ ꯇꯧꯔꯛꯀꯦ ꯍꯥꯏꯕ꯫
ꯎꯝ꯫
ꯅꯪ ꯊꯕꯛ ꯑꯆꯤꯟꯕ ꯂꯩꯇꯕ ꯅꯠꯇ꯭ꯔ꯫
ꯍꯣꯏ꯫
ꯅꯣꯝ ꯇꯥꯕꯔꯣ ꯉꯁꯤ ꯅꯣꯏ ꯌꯨꯝꯗ꯫ ꯍꯥꯥ꯫
ꯍꯥꯥ꯫
ꯅꯣꯡ ꯇꯥꯕ꯭ꯔꯥ ꯉꯁꯤ꯫
ꯎꯝ ꯎ ꯇꯗꯦ꯫
ꯎꯝ꯫
ꯅꯣꯏ ꯇꯥꯕ꯭ꯔꯥ꯫ ꯍꯧꯁꯨ ꯗꯨꯃꯥꯏꯅ ꯇꯧꯔ ꯂꯩꯌꯦ꯫
ꯎꯝ꯫ ꯍꯣꯏ ꯑꯗꯨ ꯅꯪ ꯄꯣꯊꯥꯖꯔꯣ ꯑꯩ ꯍꯣꯔꯦꯟ ꯅꯨꯡꯗꯥꯡ ꯋꯥꯏ ꯇꯧꯔꯒ ꯇꯨꯏꯟ ꯑꯃ ꯆꯠꯂꯨꯏꯦꯀꯣ꯫
ꯍꯣꯏ꯫
ꯃꯦꯁꯦꯁ ꯊꯔꯛꯀꯦ ꯌꯥꯕ ꯅꯠꯇ꯭ꯔꯥ꯫
ꯎꯝ ꯍꯣꯏ ꯫
ꯎꯝ ꯊꯝꯃꯦ ꯀꯣ
ꯎꯝ